ꯍꯜꯂꯣ ꯀꯔꯤ ꯇꯧꯕ꯭ꯔꯣ ꯅꯪꯒꯤꯗꯣ
ꯈꯪꯉꯤ ꯒ꯭ꯌꯥꯟ ꯇꯥꯗꯦ
ꯑꯗꯨꯝ ꯃꯊꯅ ꯆꯠꯈꯤꯕꯗꯣ
ꯍꯥꯏꯗꯤ ꯅꯦꯠꯋꯥꯛ ꯐꯕ꯭ꯔꯥ
ꯎꯝ
ꯍꯣꯏ ꯑꯩꯈꯣꯏꯗꯨꯁꯨ ꯐ ꯍꯣꯏ ꯑꯩꯈꯣꯏꯗꯨꯁꯨ ꯐꯕ ꯐꯩꯅꯦ ꯑꯗꯣ ꯀꯔꯤꯒꯤ ꯇꯧꯕꯒꯤꯔ ꯈꯪꯗꯦ
ꯑꯣ
ꯋꯥꯔꯤ ꯑꯃ ꯁꯔꯥꯎꯅꯦ ꯋꯥꯔꯤꯗꯤꯔꯛꯑꯣ
ꯎꯝ ꯀꯔꯤ ꯔꯤ ꯂꯤꯃꯤ
ꯋꯥꯔꯤ ꯍꯩꯗ꯭ꯔꯣꯑꯣ ꯅꯪ ꯋꯥꯔꯤ ꯌꯥꯝ ꯍꯩꯌꯦ ꯍꯥꯏꯗꯥꯏꯅꯦ ꯃꯤꯅ ꯍꯥꯏꯕꯅꯤꯗ
ꯍꯣ ꯍ ꯍꯣ ꯑꯃꯗꯤ ꯍꯧꯒꯠꯇ꯭ꯔꯤꯕ꯭ꯔꯥꯅꯦ
ꯠꯇ꯭ꯔꯤ ꯍꯣꯏ ꯅꯪ ꯂꯧꯒꯨꯝꯕꯗꯤ ꯆꯠꯅꯤꯡꯗꯕ꯭ꯔꯣ
ꯂꯧꯔꯣ ꯆꯠꯀꯅꯤ ꯆꯠꯅꯤ ꯆꯀꯅꯤꯕ
ꯏꯟꯇꯔꯦꯁ ꯂꯩꯕꯅꯤꯗ ꯃꯔꯝ ꯑꯣꯏ ꯑꯗꯨꯗꯤꯀꯣ
ꯅ ꯁ꯭ꯋꯤꯒꯤꯗ ꯆꯠꯄ ꯍꯧꯔꯅꯤ ꯑꯩꯁꯦ
ꯁꯦꯡꯕ꯭ꯔꯣ
ꯎꯝ
ꯑꯁꯦꯡꯕꯗꯤ ꯑꯁꯦꯡꯕ ꯌꯥꯝꯅ ꯁꯦꯡꯕꯗꯤ ꯑꯣꯏꯗꯕ꯭ꯔꯥ
ꯁꯤꯃꯅꯦ ꯆꯄ ꯍꯧ ꯇꯔ
ꯑꯩꯝꯁꯨ ꯀꯧꯅꯦ ꯆꯠꯃꯤꯟꯅꯁꯤꯅꯦ ꯅꯪ ꯀꯩ ꯀꯌꯥ ꯅꯪ ꯀ ꯀꯌꯥꯃꯨꯛ ꯍꯥꯏꯕ꯭ꯔꯥ ꯑꯩ ꯍꯩꯕ꯭ꯔꯥ ꯌꯦꯡꯁꯤꯅꯦ
ꯍꯥꯏꯩꯔꯝꯃꯣꯏꯗ ꯑꯩꯗꯤ ꯇꯧ ꯇꯧꯔꯒ ꯂꯥꯛꯄꯗꯤ ꯅꯍꯥꯟꯁꯨ ꯑꯩ ꯑꯗꯨꯝ ꯇꯧꯔꯒ ꯂꯩꯕꯗꯣ
ꯍꯣꯏ ꯍꯥꯏꯔꯝꯅꯦ ꯂꯧ ꯀꯩꯅꯣꯗꯣ
ꯊꯔꯣꯏꯕꯨꯡꯕ ꯈꯨꯟꯕꯨꯗꯤ ꯌꯥꯝ ꯍꯩꯌꯦ
ꯑꯁ ꯏꯟꯇꯔꯦꯁ ꯌꯥꯝ ꯂꯩꯕꯅꯤꯀꯣ ꯊꯔꯣꯏꯒꯨꯝꯕ ꯈꯨꯟꯕꯗꯣ
ꯂꯧꯏꯗꯤ ꯈꯪꯗꯦ ꯂꯧ ꯆꯠꯂꯒ ꯊꯔꯣꯏ ꯄꯨꯟꯕ
ꯑꯩ ꯅꯍꯥꯟ ꯆꯠꯂꯦ ꯊꯔꯣꯏ ꯈꯨꯟ ꯑꯩ ꯊꯔꯣꯏ ꯈꯨꯣꯟꯕ ꯆꯠꯂꯦ ꯅꯍꯥꯟꯗꯣ ꯌꯥꯝ ꯂꯩꯌꯦ ꯄꯤꯛꯇꯤ ꯄꯤꯛꯄꯀꯣ ꯌꯥꯝꯃꯦ
ꯀꯏ ꯋꯥꯏꯗ ꯑꯣꯏꯕ꯭ꯔꯣ
ꯃꯣꯏ ꯑꯁ ꯀꯩꯅꯣꯅꯦ ꯑꯩꯈꯣꯏꯒꯤ ꯃꯔꯨꯞ ꯅꯠꯇꯦ ꯑꯩꯈꯣꯏꯒꯤ ꯂꯣꯅꯇꯣ ꯑꯥ ꯃꯈꯥꯗꯅꯦ ꯑꯥ ꯃꯈ ꯃꯈꯥꯗ
ꯑ ꯀꯩꯊ ꯑꯩꯈꯣꯏꯒꯤ ꯂꯧ ꯃꯅꯥꯛꯇ ꯑꯣꯏꯕ꯭ꯔꯣ
ꯑꯣ ꯍꯣꯏ ꯃꯅꯥꯛꯇꯅꯤ ꯑꯍꯣꯏ ꯑꯗꯨꯗ ꯍꯦꯟꯅ ꯃꯈꯥꯗ ꯑꯗꯨꯝ ꯀꯨꯝꯃꯦ ꯂꯥꯞꯄꯦ
ꯑꯩꯈꯣꯏꯒꯤ ꯂꯧ ꯑꯣꯏꯔꯝꯅꯤ ꯑꯩꯈꯣꯏꯒꯤ ꯂꯧꯒ ꯑꯩꯈꯣꯏ ꯏꯆꯦ ꯏ ꯏꯂꯣ ꯑꯗꯨ ꯑꯗꯨꯒꯤ ꯖꯒꯥꯗ ꯑꯣꯏꯔꯝꯅꯦ
ꯑꯗꯨꯗꯣ ꯌꯥꯝꯗꯤ ꯌꯥꯝꯕ ꯑꯗꯣ ꯄꯤꯛꯇꯤ ꯄꯤꯛꯄꯀꯣ ꯄꯤꯛ ꯃꯥꯟꯕꯒꯤ ꯑꯁ ꯎꯝ
ꯎꯝ ꯏꯁꯤꯡꯗꯣ ꯑꯗꯨꯝ ꯍꯥꯎꯔꯗꯤ ꯀꯔꯤꯅꯣ ꯇꯧꯔꯗꯤ ꯑꯁ ꯌꯥꯝꯌꯥꯝ ꯌꯥꯝ ꯊꯧꯕꯅꯦ
ꯎꯝ ꯑꯗꯣ ꯈꯔ ꯈꯔ ꯈꯔ ꯂꯩꯔꯗꯤ ꯌꯥꯝ ꯊꯣꯛꯀꯅꯤꯗ ꯊꯔꯣꯏꯁꯨ
ꯎꯝ
ꯍꯧꯖꯤꯛꯕꯨꯨꯗꯤ ꯈꯔ ꯉꯜꯂꯤꯑꯕ
ꯎꯝ
ꯅꯣꯡꯃ ꯈꯨꯟꯕ ꯆꯠꯁꯤ ꯊꯔꯣꯏ
ꯑꯩꯒ ꯑꯣꯔꯒ
ꯀꯧꯔꯛꯑꯣ ꯁꯣꯏꯗꯕꯤ ꯀꯧꯔꯛꯑꯣꯀꯣ ꯅꯪꯗꯤ ꯑꯃꯨꯛ ꯀꯥꯎꯅꯤꯀꯣ ꯑꯩꯕꯨ
ꯅꯣꯏꯒꯤ ꯂꯧꯗꯤ ꯂꯩꯇꯕ꯭ꯔꯅꯦ ꯍꯧꯖꯤꯛꯀꯥꯟ ꯅꯍꯥꯟ ꯂꯩ ꯅꯠꯇ꯭ꯔꯣ
ꯑꯩꯈꯣꯏ ꯂꯧꯗ ꯍꯥꯏꯕ꯭ꯔꯥ ꯅꯪ ꯍꯥꯏꯕ꯭ꯔꯣ
ꯎꯝ
ꯑꯩꯈꯣꯏ ꯂꯧꯗꯣ ꯏꯁꯤꯡ ꯂꯩꯇ꯭ꯔꯤꯑꯕ ꯍꯧꯖꯤꯛ ꯍꯧꯖꯤꯛꯀꯣ ꯑ ꯃ ꯈꯥꯗꯄꯝ ꯍꯦꯟꯒꯤ ꯃꯥꯜꯂꯦꯕ ꯃꯣꯏꯅ ꯇꯧꯕꯗꯣ
ꯑꯩꯈꯣꯏꯁꯨ ꯇꯧꯕꯅꯤ ꯍꯧꯖꯤꯛꯀꯥꯟ ꯑꯣ ꯐꯦꯟꯗꯕꯅꯤ ꯉꯝꯗꯕꯒꯤꯀꯣ ꯃꯤ ꯌꯥꯝ ꯐ ꯌꯦ
ꯍꯧꯖꯤꯛꯇꯤ ꯑꯗꯨ ꯂꯕꯨ ꯈꯛꯇꯅꯦ ꯏꯁꯤꯡ ꯅꯩꯕꯗꯣ ꯑꯇꯩꯗꯤ ꯂꯩꯇ꯭ꯔꯤꯑꯕ ꯂꯜꯂꯤ ꯑꯇꯩꯒꯤꯗꯤ
ꯎꯝ ꯑꯩꯈꯣꯏꯒꯤ ꯂ ꯖꯒꯥꯗ ꯏꯆꯦꯒꯤ ꯏꯆꯦꯈꯣꯏꯁꯨ ꯇꯧꯒꯅꯤ ꯍꯥꯏꯌꯦ ꯇ ꯃꯣꯏ ꯇꯨ ꯑꯣꯏꯅꯤ
ꯎ ꯆꯦ ꯆꯠꯄ ꯌꯥꯔꯅꯤꯅ
ꯎꯝ
ꯎꯝ ꯂꯧꯏ ꯋꯥ ꯉꯥꯛꯇꯅꯦ ꯍꯧꯖꯤꯛꯇꯤ ꯄꯤꯛꯅꯤꯛ ꯑꯃꯨꯛ ꯍꯧꯔꯁꯦ ꯀꯩꯅꯣ
ꯍꯦ ꯍꯦ ꯍꯦ
ꯄꯤꯛꯅꯤ ꯍꯥꯏꯔꯒ
ꯑꯩꯒꯤ ꯗꯤꯁꯦꯝꯕꯔꯗꯀꯣ ꯁꯤꯃꯔꯗ ꯁꯣꯏꯗꯕꯤꯗꯀꯣ ꯆꯃꯤ ꯀꯩꯅꯣ ꯄꯤꯛꯅꯤꯛꯔ ꯑꯃꯗꯤ ꯇꯧꯁꯦꯅ ꯌꯨꯝꯗꯔ ꯅꯠꯇ꯭ꯔꯒ ꯊꯣꯛꯀꯦꯔ
ꯑꯩꯗꯤ ꯌꯨꯝꯗ ꯇꯧꯅꯤꯡꯗ꯭ꯔꯦ ꯇꯨꯔꯦꯟ ꯇꯨꯔꯦꯟ ꯃꯅꯥꯛꯇ ꯇꯧꯕꯗ ꯏꯟꯇꯔꯦꯁ ꯂꯩꯌꯦ
ꯑꯁ ꯅꯪꯒꯤ ꯍꯣꯏ ꯏꯟꯇꯔꯦꯁ ꯂꯩꯕꯅꯦ ꯊꯣꯛꯄꯗꯀꯣ
ꯅꯍꯥꯟ ꯀꯩꯅꯣ ꯀꯝꯖꯥꯏꯈꯣꯏ ꯑꯩꯈꯣꯏ ꯆꯠꯄꯗꯣ
ꯎꯝ ꯅꯈꯣꯏ ꯆꯠꯄꯗꯣ ꯑꯣ ꯑꯣ ꯑꯣ ꯆꯠꯂꯦ ꯍꯣ ꯍꯣꯏ ꯈꯪꯉꯤ ꯐꯪꯉꯦꯁꯤ
ꯑꯁꯤ ꯍꯣꯁꯇꯦꯜꯒꯤ ꯑꯉꯥꯡꯁꯤꯡ ꯎꯝ ꯃꯤ ꯌꯥꯝꯗꯦ ꯃꯤ ꯑ ꯃꯉꯥ ꯈꯛꯇ ꯑꯣꯏꯔꯎꯅꯦ ꯃꯉꯥ ꯈꯛꯇꯅꯦ ꯎꯝ
ꯑꯩꯗꯤ ꯇꯔꯥ ꯐꯥꯎ ꯌꯥꯎꯋꯦ ꯈꯜꯂꯒ
ꯃꯉ ꯋꯥꯇꯅꯤ ꯑꯗꯨꯁꯨ ꯕꯣꯏꯂꯔꯗꯣ ꯀꯦꯖꯤ ꯀꯌꯥ ꯂꯎꯗꯣ ꯑꯍꯨꯝ ꯍꯦꯛ ꯂꯥꯎꯅꯤ ꯆꯥꯕ ꯉꯝꯗꯦꯗꯣ ꯅꯨꯄꯤ ꯈꯛꯇ ꯑꯣꯏꯔꯒꯦ
ꯎꯝ ꯆꯥꯕ ꯉꯝꯗꯕꯅꯦꯕꯣ ꯍꯣꯏꯗꯤ ꯌꯥꯝ ꯆꯥꯕ ꯉꯝꯗꯦꯕꯀꯣ ꯅꯨꯄꯤ ꯈꯛꯇ ꯑꯣꯏꯕꯤꯒꯤꯀꯣ
ꯑꯩꯈꯣꯏꯩꯅꯣ ꯕꯔꯕꯤꯔꯀ ꯇꯧꯔꯒ ꯑꯗꯨꯝ ꯆꯥꯛ ꯆꯥꯕꯗꯨꯅ ꯐꯩ ꯑꯗꯣ ꯑꯗꯨꯅ ꯂꯣꯏꯁꯟꯒꯅꯤ ꯑꯗꯨ ꯑꯗꯨꯝ ꯊꯝꯃꯗꯤꯀꯣ
ꯎꯝ
ꯃꯣꯏ ꯁꯦꯝꯃꯒ ꯆꯥꯕꯗꯨꯅ ꯍꯥꯎꯋꯦꯕ
ꯕꯔꯕꯤꯀꯤꯒꯨꯝꯕꯗꯣ ꯍꯥꯎꯗꯤꯦ ꯍꯥꯎꯕꯅ ꯍꯦ ꯀꯔꯤꯅꯣ ꯁꯣꯏꯗꯕꯤꯗ ꯆꯠꯁꯦ ꯇꯧꯔꯦ ꯃꯅꯥ ꯋꯥ
ꯎꯝ ꯑꯁꯤ ꯔꯨꯠꯈꯣꯏꯒꯤ ꯂ ꯃꯅꯥꯛꯇ ꯖꯈ ꯌꯥꯝ ꯐꯖꯕ ꯂꯩꯕꯗꯣ ꯑꯗꯨꯗ ꯆꯠꯄ ꯅꯨꯡꯉꯥꯏꯔꯦ ꯅꯨꯡꯁꯨ ꯌꯥꯝꯏ
ꯍꯣꯏ ꯃꯐꯝꯁꯨ ꯐꯖꯕꯅꯦꯕꯀꯣ ꯏꯪ ꯏꯪꯉꯒ ꯣ ꯆꯤꯌꯦ ꯇꯨꯔꯦꯜꯁꯨ ꯂꯩꯕ ꯁꯤꯅꯔꯤꯁꯨ ꯐꯖꯕꯅꯦꯕ ꯑꯗꯨꯝ ꯃꯐꯝꯗꯣ
ꯎꯝ
ꯏꯁꯤꯡꯁꯨ ꯂꯩꯔꯦ ꯂꯧꯁꯨ ꯂꯩꯔꯦ ꯅꯨꯡꯪꯁꯨ ꯂꯩꯔꯦ ꯅꯨꯡꯁꯨ ꯁꯨ ꯌꯥꯝ ꯌꯥꯎꯒꯀꯣ
ꯎꯝ ꯆꯥꯛ ꯂꯥꯝꯗ꯭ꯔꯤꯕ꯭ꯔꯣ ꯑꯩꯗꯤ ꯆꯥꯛ ꯂꯥꯝꯃꯤ ꯌꯥ ꯍꯧꯖꯤꯛꯁꯦ
ꯆꯥꯎꯥꯔꯣ ꯑꯗꯨꯗꯤꯀꯣ
ꯆꯥꯕ ꯌꯥꯕ ꯅꯠꯇꯦ ꯑꯁꯗꯤꯗꯤ ꯈꯔꯗꯤꯡ ꯉꯜꯂꯤ ꯑꯗꯨꯕꯨ ꯆꯥꯛꯑꯃꯦ ꯌꯥꯕ ꯉꯁꯋꯥꯏꯗꯣ
ꯑꯩꯁꯨ ꯆꯥꯡ ꯂꯥꯛꯑꯝꯃꯤ ꯌꯥꯝ ꯆꯥꯗꯦ ꯑꯌꯨꯛꯇ ꯌꯥꯝ ꯆꯥꯗꯩ ꯑꯩꯁꯨ ꯆꯁꯤꯦ ꯍꯥꯞꯗꯤ ꯍꯧꯖꯤꯛ ꯌꯥꯅꯤꯀꯣ ꯑꯩ ꯌꯥꯝ ꯁꯥꯕꯅꯤꯅꯀꯣ ꯁꯥꯕꯅꯤꯅ ꯑꯩꯗꯤ ꯋꯤꯟꯇꯔ ꯑꯣꯏꯅ ꯄꯥꯝꯃꯤꯍꯦ
ꯆꯥꯕ ꯀꯥꯟꯗꯒ ꯑꯁ ꯃꯍꯥꯎ ꯂꯩꯗꯕꯁꯨ ꯌꯦꯕꯣ ꯌꯥꯥ ꯍꯔꯗꯤ ꯈꯔ ꯍꯥꯎ ꯀꯣ
ꯀꯥꯏꯗ ꯑ ꯑꯩꯗꯤ ꯌꯦꯟꯁꯥꯡ ꯍꯥꯎꯔꯁꯨ ꯌꯥꯝ ꯆꯥꯕ ꯉꯝꯗ ꯑꯗ ꯍꯧꯖꯤꯛꯀꯥꯟꯗꯤ ꯁꯥꯕꯅꯤꯅ ꯋꯤꯟꯇꯔꯗ ꯑꯣꯏꯅ ꯑꯩꯗꯤ ꯆꯥꯛ ꯌꯥꯝ ꯆꯥꯏ ꯋꯦꯗꯔ ꯋꯦꯗꯔꯒꯤ ꯋꯥꯅꯤ ꯑꯩꯒꯤꯗꯤ
ꯋꯤꯟꯇꯔꯗꯤ ꯍꯥꯎꯅꯤꯗ
ꯅꯪ ꯀꯩ ꯀꯩ ꯁꯤꯖꯟ__ ꯄꯥꯝ꯭ꯔꯅꯦ ꯋꯟꯇꯔ ꯄꯥꯝꯕ꯭ꯔꯥ
ꯃꯤꯋꯟꯇꯔꯅꯍꯦꯄꯥꯎ ꯑꯃꯤ ꯂꯥꯏ
ꯑꯩꯁꯨ ꯋꯤꯟꯇꯔ ꯍꯦꯟꯅ ꯄꯥꯝꯃꯦ ꯃꯤ ꯑꯇꯩꯒꯤꯗꯤ ꯋꯤꯟꯇꯔ ꯄꯥꯎꯟꯗꯧ ꯃꯥꯜꯂꯦ ꯏꯆꯦ ꯈꯣꯏꯒꯤꯀꯣ
ꯀꯣꯏ ꯇ ꯅꯀꯏ ꯅꯥꯏ ꯊꯦꯡꯅ ꯍꯧꯒꯠꯄ ꯈꯨꯅꯨꯡꯉꯥꯏ ꯑꯃ ꯑꯣꯏꯗꯧꯔꯦ
ꯍꯝ ꯍꯝ ꯏꯁꯩꯁꯨ ꯌꯥꯝ ꯍꯩꯔꯝꯃꯤꯍꯦ ꯁꯛꯑꯣꯍꯦ ꯇꯥꯕꯤꯒꯦ
ꯎꯝ ꯈꯃꯦꯟ ꯍꯥꯞꯄ ꯂꯩꯑꯦ ꯑꯗꯨ ꯃꯤꯃꯤ ꯂꯩꯔꯗꯤ ꯁꯤꯁꯨ ꯆꯥꯔꯁꯤ
ꯍꯥꯥ
ꯈꯥꯃꯦꯟ ꯑꯈꯥꯕ ꯂꯩꯌꯦꯕ ꯑꯗꯨꯒ ꯁꯤꯡꯖꯨ ꯆꯥꯔꯒ ꯃꯤꯃꯤꯒ ꯁꯤꯡꯖꯨ ꯇꯧꯔꯒ ꯆꯥꯕ ꯌꯥꯏ ꯑꯗꯨꯕꯨ ꯃꯤꯃꯤ ꯂꯩꯅꯤꯡꯉꯥꯏꯁꯨ ꯇꯟꯕ
ꯆꯅꯤ ꯃꯤꯃꯤꯗꯣ ꯍꯥꯎꯗꯕꯅꯦꯗꯥꯛꯀ ꯔꯝꯄꯝ ꯑꯣꯏꯅ ꯍꯥꯎꯕꯅꯤ ꯔꯝꯄꯝꯆꯥꯥ ꯔꯅꯣꯏ
ꯔꯝꯄꯝꯗꯣ ꯐꯪꯗꯕ ꯑꯩꯈꯣꯏꯒꯤ ꯃꯅ ꯑꯩ ꯍꯧꯖꯤꯛ ꯂꯩꯕ ꯃꯐꯝꯗ ꯔꯝꯄꯝ ꯐꯪꯗꯕ
ꯑ
ꯔꯝꯄꯝꯗꯤ ꯀꯜꯂꯒꯀꯣ ꯃꯤꯃꯤꯁꯦ ꯑ ꯅꯨꯡꯉꯥꯏ ꯍꯥꯎꯤꯗ ꯍꯧꯖꯤꯛꯀꯥꯟꯗꯤꯒꯤ ꯑꯣꯏꯔꯝ ꯄꯝ ꯑꯣꯏꯅ ꯄꯥꯝꯈ꯭ꯔꯦ ꯊꯕꯔꯤꯧꯅ
ꯊꯥꯕ꯭ꯔ ꯑꯁꯤ ꯣꯛꯁꯦ ꯀꯌꯥ ꯄꯤꯕ ꯀꯃꯁꯥ
ꯈꯪꯉꯦ ꯕꯣꯛꯁꯇ ꯇꯥꯡꯗꯧ ꯃꯥꯜꯂꯗ ꯃꯥꯗꯤ ꯇꯔꯥ ꯇꯔꯥ ꯄꯤꯕꯅꯤꯅ ꯀꯣꯄꯤꯁꯤꯗ
ꯑꯣ ꯀꯨꯟꯒꯤꯁꯨ ꯂꯩꯕ ꯅꯠꯇ꯭ꯔꯣ ꯔꯝꯄꯝꯗꯣ
ꯀꯨꯟꯒꯤ ꯂꯩꯗꯦꯅ ꯑꯩ ꯎꯗꯦꯅ ꯂꯩꯔꯝꯒꯅꯤ ꯐꯪꯗꯦ ꯇꯔꯥꯒꯤ ꯈꯛꯇꯅꯦ ꯑꯃꯁꯨ ꯊꯣꯛꯈ꯭ꯔꯕꯅꯦ ꯑꯅꯧꯕ ꯔꯣꯝꯄꯝꯒꯨꯝꯕꯗꯣ ꯃꯣꯏꯒꯤ ꯚꯦꯔꯥꯏꯇꯤꯅꯤꯗ ꯃꯃꯤꯡꯗꯤ ꯀꯥꯎꯔꯦ ꯑꯗꯣ ꯑꯩꯒꯤꯗꯤ ꯔꯝꯐꯝꯝ ꯑꯣꯏꯅ ꯄꯥꯝꯕ ꯑꯗꯣ ꯇꯦꯁ ꯇꯧꯗ꯭ꯔꯤ ꯑꯃ ꯊꯣꯛꯄꯗꯣ ꯑꯅꯧꯕ
ꯑꯩꯁꯨ ꯔꯝꯄꯝꯅ ꯈ꯭ꯋꯥꯏꯗꯒꯤ ꯄꯥꯝꯕ ꯑꯗꯨꯕꯨ ꯁꯤ ꯑꯩꯈꯣꯏ ꯂꯩꯕ ꯃꯐꯝꯗ ꯔꯝꯄꯝꯁꯨ ꯄꯥꯝ ꯄꯥꯎꯝꯗꯕ
ꯎꯝ ꯔꯝꯕꯣꯝ ꯄꯨꯕꯤꯔꯛꯑꯣ ꯂꯩꯕꯤꯒꯦ ꯍꯥꯏꯌꯣ ꯅꯣꯏꯁꯨ ꯀꯔꯤꯔꯥ ꯍꯥꯏꯔꯗꯤ ꯃꯣꯏꯁꯨ ꯄꯨꯔꯛꯀꯅꯤꯅ
ꯂꯩꯇꯕꯗꯣ ꯂꯩꯇꯦꯕ ꯑꯁꯤꯗ
ꯃꯣꯏ ꯅꯣꯏ ꯖꯒꯥ ꯗꯨꯀꯥꯟꯗ ꯍꯥꯏꯕ꯭ꯔꯥ
ꯎꯝ
ꯍꯣꯏ ꯗꯨꯀꯥꯟꯗꯀꯣ ꯍꯥꯏꯌꯣꯕ ꯔꯝꯄꯝ ꯄꯨꯕꯤꯔꯛꯑꯣꯝ ꯔꯝꯄꯝꯁꯨ ꯌꯣꯜꯂꯣ ꯍꯥꯏꯌꯣꯕ ꯑꯗꯨ ꯗꯤ ꯃꯣꯏꯁꯨ ꯌꯣꯟꯅꯤꯡꯕ
ꯈꯪꯗꯕ ꯌ ꯑꯣꯏꯔꯝꯅꯦ ꯃꯣꯏꯗꯣ
ꯑꯣ ꯅꯪ ꯍꯥꯏꯌꯣ ꯑꯦꯗꯚꯔꯇꯤꯁꯃꯦ ꯑꯗꯨꯁꯨ
ꯔꯝꯄꯝ ꯂꯩ ꯂꯩꯇꯕ꯭ꯔꯥ ꯍꯥꯏꯔꯒ ꯂꯩꯇꯦ ꯏꯁꯄꯥꯏꯁꯤ ꯅꯨꯗꯜꯁ ꯔꯣꯝ ꯄꯝꯗꯣ ꯍꯥꯏꯔꯒ ꯂꯩꯇꯦ ꯍꯥꯏꯌꯦꯦ
ꯑꯣ ꯑꯗꯣ ꯑꯗꯣ ꯂꯩꯔꯒ ꯑꯗꯣ ꯌꯣꯜꯂꯣ ꯑꯩꯈꯣꯏ ꯂꯩꯕꯤꯌꯦ ꯍꯥꯏꯑꯣ ꯀꯔꯤꯅꯣ ꯑꯗꯨ ꯑꯣꯏꯔꯗꯤ ꯃꯣꯏꯁꯨ ꯃꯣꯏꯁꯨ ꯂꯩꯕꯤꯒꯅꯤꯗ ꯑꯗꯨ ꯍꯥꯏꯔꯗꯤ ꯏꯝꯐꯥꯜꯗ ꯑꯣ ꯍꯣꯏ ꯍꯣꯏ
ꯂꯩꯔꯝꯒꯅꯤꯗ ꯑꯩꯗꯤ ꯊꯥꯖꯩꯗ ꯂꯩꯔꯝꯒꯅꯤ ꯌꯥꯝ ꯆꯥꯎꯕ ꯃꯅꯤꯄꯨꯔꯕꯨ ꯂꯩꯐꯝ ꯂꯩꯇ꯭ꯔꯗꯤ
ꯍꯥ-ꯍꯥ-ꯍꯥ ꯑꯍꯥꯍꯥ ꯍꯨꯝ ꯃꯣꯏꯅ ꯆꯥꯅꯤꯡꯗꯕꯒꯤ ꯊꯝꯗꯕꯒꯤꯔꯥ ꯈꯪꯗꯦ ꯍꯥꯍꯥ-
ꯑꯍ- ꯃꯣꯏ ꯆꯥꯅꯤꯡ ꯆꯥꯅꯤꯡꯕ ꯈꯛ ꯈꯛꯇ ꯌꯣꯟꯕ ꯌꯣꯟꯕ ꯌꯥꯗꯦꯍꯦ ꯑꯩꯈꯣꯏ ꯆꯥꯅꯤꯡꯕꯁꯨ ꯌꯣꯟꯗꯕꯅꯦ ꯀꯁꯇꯃꯔ ꯆꯥꯅꯤꯡꯕꯗꯣ ꯌꯣꯟꯗꯕꯅꯦ ꯀꯩꯅꯣ ꯃꯣꯏꯁꯨ ꯂꯥꯜꯂꯦꯗ ꯁꯤꯗꯤ
ꯊꯦꯡꯕ ꯑꯁ ꯉꯁꯥꯏꯗꯣ ꯑꯩꯒꯤ ꯄꯨꯛ
ꯑꯩ ꯍꯥꯏ ꯑꯩ ꯍꯥꯏ ꯍꯥꯜꯂꯣꯔꯥ ꯐꯣꯟ ꯅꯝꯕꯔ ꯄꯤꯔꯛꯑꯣ ꯑꯩ ꯍꯥꯏꯍꯟꯒꯦ ꯑꯥꯏ ꯍꯥꯏꯍꯟꯒꯦ ꯑꯩ ꯍꯥꯏꯕꯤꯒꯦ
ꯑꯩ ꯋꯥ ꯑꯃ ꯍꯥꯏꯕꯤꯒꯦ ꯋꯥ ꯉꯁꯥꯏꯗꯣ ꯆꯥꯛ ꯆꯥꯗ꯭ꯔꯤꯉꯩꯗ ꯑꯩ ꯄꯨꯛꯇꯣ ꯌꯥꯝ ꯁ꯭ꯂꯤꯝ ꯑꯣꯏ ꯄꯨꯅꯤꯃꯥ ꯍꯧꯖꯤꯛ ꯁꯤ ꯊꯤꯜꯂꯛꯑꯣꯌꯦ ꯑꯁꯂꯤ ꯌꯥꯝ ꯁ꯭ꯂꯤꯝ ꯑꯣꯏꯔꯒ ꯑꯁ ꯈꯔ ꯅꯨꯡꯉꯥꯏꯍꯦ ꯍꯥꯏꯔꯒ ꯍꯧꯖꯤꯛꯇꯤ ꯌꯥꯔꯦꯍꯦ ꯑꯍꯥ꯭-ꯍꯥ-ꯍꯥ
ꯍꯦ
ꯍꯍ-
ꯖꯤꯝ ꯆꯠꯂꯣ ꯖꯤꯝ ꯑꯩꯈꯣꯏ ꯅꯨꯄꯤꯈꯣꯏꯁꯨ ꯖꯤꯝ ꯆꯠ ꯌꯥꯝ ꯐꯕꯅꯤꯅꯦ ꯀꯩꯅꯣ
ꯖꯤꯝ ꯆꯠꯄꯁꯨ
ꯍꯦꯜꯗꯤ ꯑꯣꯏꯔꯒ ꯏꯁꯥꯁꯦ ꯐꯒꯠꯂꯒ
ꯏꯊꯟꯇ ꯇꯧꯕꯅ ꯐꯩ ꯂꯧꯁꯤꯟꯕ ꯉꯝꯗꯕ
ꯍ-ꯍ ꯌꯨꯝꯗ ꯌꯨꯝꯗꯁꯨ ꯍꯣꯏ ꯌꯨꯝꯗꯁꯨ ꯗꯥꯏꯇꯤꯡ ꯇꯧꯔꯒꯀꯣ ꯌꯨꯝꯗꯁꯨ ꯇꯧꯕ ꯐꯕꯅꯦ ꯑꯁ ꯑꯩꯒꯤ ꯇꯧꯕ ꯍꯧꯔꯅꯤꯌꯦ ꯑꯥꯐꯇꯔ ꯆꯍꯤ ꯑꯃ ꯑꯅꯤ ꯁꯨꯔꯗꯤ ꯇꯧꯕ ꯍꯧꯔꯅꯤ ꯑꯁ ꯍꯍ ꯍꯣꯏ ꯍꯣꯏ
ꯑꯥꯎꯠꯁꯥꯏꯗꯇ ꯂꯩꯕꯁꯤꯡꯁꯦ ꯗꯥꯏꯇꯤꯡ ꯐꯖꯅ ꯇꯧꯋꯦ ꯑꯗꯨꯕꯨ ꯑꯁ ꯑꯩꯈꯣꯏꯗꯤ ꯁꯨꯇꯧ ꯇꯧ ꯇꯦ
ꯎꯝ ꯑꯗꯨ ꯇ꯭ꯔꯦꯗꯤꯡ ꯇꯧꯕꯁꯤꯁꯨ ꯄꯩꯁꯥꯒꯤ ꯋꯥꯅꯦꯕ ꯄꯩꯁꯥ ꯂꯩꯔ